ꯑ
ꯀꯩꯗꯧꯔꯤꯅꯣ
ꯁꯨꯝ ꯂꯩꯔꯤ ꯍꯧꯖꯤꯛ ꯊꯕꯛ ꯆꯠꯂꯒ ꯀꯣ ꯍꯜꯂꯛꯄ ꯑꯁ ꯁꯥꯔꯒ ꯁꯥꯕꯅ ꯁꯥꯕꯅ ꯂꯣꯏꯔꯦ
ꯑ ꯅꯣꯏꯗꯤ ꯁꯟꯗꯦꯗꯁꯨ ꯊꯕꯛ ꯆꯠꯄ꯭ꯔꯣ
ꯊꯕꯛ ꯍꯥꯏꯕꯗꯤ ꯑꯩꯈꯣꯏ ꯀꯔꯤ ꯍꯥꯏꯁꯤꯔꯥ ꯑꯩꯈꯣꯏ ꯏꯃꯥꯟꯅꯕꯤꯒꯤ ꯕꯔꯗꯦ ꯂꯩꯕꯀꯣ ꯑꯗꯨꯒꯤ ꯄꯣꯠ ꯆꯩ ꯂꯧꯅꯤꯉꯥꯏ ꯆꯠꯄ ꯍꯣꯏ ꯁꯦꯂꯦꯕ꯭ꯔꯦꯠ ꯇꯧꯗꯣꯏꯅꯦ ꯑꯁ ꯁꯦꯂꯦꯕ꯭ꯔꯦꯠ ꯇꯧꯋꯤ ꯇꯧꯗꯣꯏꯅꯦ ꯑꯗꯨ ꯑꯣꯏꯔꯁꯨ ꯃꯄꯨꯗꯣ ꯍꯧꯖꯤꯛꯐꯥꯎ ꯂꯥꯛꯇ꯭ꯔꯤ ꯑ ꯕꯔꯗꯦ ꯃꯤꯗꯣ ꯂꯥꯛꯇꯦ ꯀꯩ ꯇꯧꯁꯤꯔꯥ ꯈꯪꯗꯦ
ꯅꯣꯏ ꯑꯣꯏꯅ ꯇꯧꯈ꯭ꯔꯣꯗ ꯕꯔꯗꯦ ꯅꯨꯄꯥ ꯉꯥꯡꯗꯕꯤ ꯆꯥꯈ꯭ꯔꯣ ꯑ ꯃꯤ ꯀꯌꯥꯅꯣ ꯁꯦꯂꯦꯕꯔꯤ ꯇꯗꯨꯏꯁꯦ ꯑ
ꯅꯪꯗꯤ ꯅꯨꯡꯉꯥꯏꯔꯕ꯭ꯔꯣ
ꯅꯨꯡꯉꯥꯏꯔꯤ ꯑꯩꯈꯣꯏꯁꯨ
ꯑ ꯆꯔꯁ ꯇꯠ ꯄ꯭ꯔꯣ
ꯑ ꯑꯌꯨꯛ ꯆꯠꯂꯦ
ꯑ
ꯅꯣꯏꯗꯤ ꯆꯠꯄ꯭ꯔꯣ
ꯑꯩꯈꯣꯏꯗꯤ ꯈꯨꯟꯗ ꯂꯩꯇꯕꯒꯤꯀꯣ ꯆꯥꯔꯖꯇꯣ ꯆꯥ ꯑꯗ ꯑꯥꯗ ꯂꯩꯕꯒꯤ ꯆꯠꯇ꯭ꯔꯤ ꯑꯗꯨꯒ ꯅꯣꯡꯁꯨ ꯇꯥꯕꯒꯤ ꯄ
ꯑꯣ ꯑꯣ
ꯆꯠꯇ꯭ꯔꯤ ꯉꯁꯤꯕ
ꯑꯥ
ꯑ
ꯅꯣꯡꯀꯥꯟꯗ ꯇꯥꯕ꯭ꯔꯣ
ꯑ ꯍꯣꯏ ꯑꯗꯨꯝ ꯇꯥꯕꯨꯗꯤ ꯇꯥ ꯍꯧꯖꯤꯛꯇꯤ ꯄꯣꯛꯈ꯭ꯔꯦ
ꯅꯨꯡꯉꯥꯏꯕ꯭ꯔꯣ ꯅꯣꯡ ꯇꯥꯕꯗꯣ ꯑꯩꯈꯣꯏꯗꯤ ꯇꯥꯗꯌꯦ
ꯑꯣ ꯑꯁꯤꯁꯤ ꯌꯥꯝꯐꯩꯍꯦ ꯅꯣꯡ ꯆꯨꯕꯒꯤ ꯊꯕꯛ ꯀ ꯁꯁꯨ ꯆꯠꯄ ꯌꯥꯗꯦ ꯑꯁ ꯕꯦꯔꯥꯅꯦ
ꯇꯃꯒ
ꯎꯝ ꯑꯗꯨ ꯑꯗꯨꯟꯅ
ꯉꯁꯤ ꯀꯩꯀꯩ ꯇꯧꯋꯦ ꯅꯣꯏ
ꯀꯩꯝꯇ ꯇꯧꯔꯤꯗ ꯑꯗꯨꯝ ꯇꯨꯝ ꯚꯤꯗꯤꯑꯣ ꯌꯦꯛꯔꯒ ꯍꯧꯖꯤꯛ ꯈꯛꯇ ꯃꯄꯥꯟ ꯊꯣꯛꯁꯦꯅ ꯊꯣꯛꯂꯒ ꯀꯣ ꯑꯆꯥꯄꯣꯠꯒꯨꯝꯕ ꯂꯧꯔꯒ ꯍꯧꯖꯤꯛ ꯍꯜꯂꯛꯒꯦ ꯑꯗꯨꯒ ꯐꯝꯔꯤꯌꯦ ꯅꯪꯗꯤ
ꯀꯣꯏꯁꯨ ꯎꯝ ꯑꯌꯨꯛꯇ ꯀꯩꯅꯣ ꯆꯔꯆ ꯆꯠꯂꯦ ꯍꯜꯂꯛꯑꯦ ꯆꯥꯛ ꯆꯥꯔꯦ ꯑꯗꯨꯝ ꯐꯝꯃꯦ ꯁꯤꯟꯃꯥꯒꯨꯝꯕ ꯌꯦꯡꯉꯦ ꯑꯗꯨꯒ ꯅꯨꯡꯊꯤꯟꯗ ꯏꯃꯥꯟꯅꯕꯤꯒ ꯁꯤꯡꯖꯨ ꯆꯥꯔꯦ
ꯑꯣ ꯑꯁ ꯅꯅꯨꯡꯉꯥꯏꯔꯝꯅꯤꯍꯦ
ꯑ ꯍꯧꯖꯤꯛꯇꯤ ꯑꯗꯨꯝ ꯐꯝꯃꯦ ꯎꯝ ꯅꯪꯗꯤ ꯂꯥꯏꯔꯤꯛ ꯇꯥꯕꯤꯕ꯭ꯔꯣ ꯊꯕꯛ ꯇꯧꯔꯤꯔꯣ
ꯑꯥꯏ ꯂꯥꯏꯔꯤꯛ ꯑꯗꯨꯝ ꯇꯝꯃꯦꯕ
ꯑꯆꯥ
ꯂꯥꯏꯔꯤꯛꯁꯨ ꯇꯝꯃꯦ ꯑꯗꯨꯒ ꯊꯕꯛꯁꯨ ꯇꯧꯋꯦ
ꯔ
ꯅꯨꯡꯉꯥꯏꯇꯦ ꯑꯩ ꯋꯥꯕꯅ ꯋꯥꯕꯅ
ꯍꯣꯏ ꯋꯥꯗꯤ ꯋꯥꯒꯅꯤꯀꯣ
ꯍꯣꯏ
ꯎꯝ
ꯅ ꯏꯗꯤ ꯅꯉꯝꯅꯤꯍꯦ
ꯁꯈꯥꯡꯗꯗ ꯀꯁꯨ ꯑꯗꯨꯕꯨ ꯌꯨꯝꯗ ꯑꯗꯨꯝ ꯂꯩꯕꯁꯨ ꯋꯥꯏꯑꯦ ꯃꯔꯛ ꯃꯔꯛꯇꯗꯤ
ꯑꯣ
ꯂꯩꯃꯟꯗꯅ ꯄꯦꯜꯂꯛꯄꯗꯣ
ꯑꯣ
ꯍꯌꯦꯡꯗꯤ ꯀ꯭ꯂꯥꯁ ꯆꯠꯇꯣꯏꯔꯥ ꯀꯔꯤ ꯄ꯭ꯂꯥꯟ ꯂꯩꯒꯦ
ꯍꯣꯏ ꯍꯌꯦꯡꯗꯤ ꯃꯟꯗꯦ ꯑꯣꯏꯕꯒꯤꯀꯣ
ꯑ
ꯀꯦꯅ ꯈꯟꯕ ꯍꯣꯏ ꯑꯗꯨ ꯑꯣꯏꯔꯁꯨ ꯑꯁ ꯀ꯭ꯂꯥꯁ ꯆꯠꯄꯁꯨ ꯁ꯭ꯀꯨꯜꯗꯣ ꯌꯥꯝꯅ ꯂꯥꯛꯄꯒꯤꯀꯣ
ꯑꯆꯥꯥ ꯍ ꯋꯥꯒꯅꯤ ꯍꯥꯏ ꯑꯗꯨꯗꯤꯤ
ꯋꯥꯁꯨ ꯋꯥꯏꯑꯦ ꯄꯩꯁꯥꯁꯨ ꯇꯤꯡꯉꯦ
ꯑ ꯃꯥꯅꯤ ꯃꯥꯅꯤ ꯆꯨꯝꯃꯦ ꯆꯨꯝꯃꯦ
ꯑꯥ
ꯅꯣꯏꯗꯤ ꯀ꯭ꯂꯥꯁ ꯇꯝꯔꯤꯔꯣ ꯅꯠꯇ꯭ꯔꯒ ꯊꯕꯛ
ꯀ꯭ꯂꯥꯁꯥꯁ ꯇꯝꯗꯦ ꯊꯕꯛꯁꯨ ꯇꯧꯗꯦ ꯌꯨꯝꯗ ꯑꯗꯨꯝ ꯂꯩ ꯍꯧꯖꯤꯛꯀꯥꯟ
ꯑꯣ ꯑꯁ ꯌꯥꯝ ꯀꯔꯤ ꯍꯥꯏꯁꯤ꯭ꯔꯥ ꯃꯍꯥꯔꯥꯅꯤꯅꯦꯍꯦ ꯑꯗꯨꯗꯤ
ꯑꯦ ꯀꯗꯥꯏꯗꯤꯒꯦ ꯑꯩꯈꯣꯏ ꯂꯧ ꯇꯧꯔꯤꯅꯦ ꯍꯧꯖꯤꯛ
ꯑ ꯍ ꯍ ꯍ ꯍꯧꯖꯤ ꯀ ꯀ ꯑꯁ ꯂꯥꯎꯁꯨ ꯌꯥꯝ ꯅꯨꯡꯉꯥꯏꯕꯅꯦ
ꯑꯥꯎ ꯅꯨꯡꯉꯥꯏꯗꯤ ꯅꯨꯡꯉꯥꯏꯕꯅꯦ
ꯑꯗꯤ ꯋꯥ ꯑꯗꯨ ꯑꯣꯏꯔꯁꯨ ꯑꯗꯨꯝ ꯏꯃꯥꯟꯅꯕꯤꯒ ꯑꯗꯨꯝ ꯆꯠꯃꯤꯟꯅꯔꯗꯤ ꯑꯗꯨꯝ ꯅꯨꯡꯉꯥꯏꯕ ꯑꯗꯨꯕꯅꯦ
ꯏꯃꯥꯟꯅꯕꯤꯈꯣꯏ ꯆꯠꯄ ꯑꯗꯨꯒ ꯂꯧꯗꯒꯤ ꯆꯥꯛ ꯆꯥꯕ ꯁꯤꯡꯖꯨ ꯆꯥꯕ ꯍꯧꯁꯨ ꯌꯥꯝ ꯅꯨꯡꯉꯥꯏꯌꯦ
ꯎ ꯑꯗꯨꯅꯦ ꯌꯥꯝ ꯈ꯭ꯋꯥꯏꯗꯒꯤ ꯍꯥꯎꯕꯅꯦꯗꯣ ꯑꯂꯥꯎꯗ
ꯍꯥꯏꯕꯁꯨ ꯏꯇꯦ ꯑ ꯑꯗꯨꯝ ꯂꯣꯏꯅꯃꯛ ꯈꯥꯎꯋꯦ
ꯍꯣꯏ ꯍꯣꯏ
ꯌꯥ ꯇꯁ
ꯍꯣꯏ ꯑꯗꯨꯅꯦ
ꯎꯝ ꯑꯗꯨꯒ ꯑꯩꯈꯣꯏꯒꯤ ꯂꯧꯗꯨ ꯌꯥꯝ ꯆꯥꯎꯋꯦꯕ ꯑꯗꯨꯒꯤ ꯋꯥꯁꯨ ꯋꯥꯏ ꯑꯗꯨꯕꯨ ꯅꯨꯡꯉꯥꯏꯁꯨꯉꯥꯏ
ꯍꯣꯏ ꯍꯣꯏ
ꯑꯌꯨꯛꯅ ꯆꯠꯂꯒ ꯅꯨꯡꯗꯥꯡꯗ ꯑꯗꯨꯝ ꯍꯜꯂꯛꯄꯅꯦꯕ ꯑꯩꯈꯣꯏꯁꯦ
ꯑꯣ ꯑꯗꯣ ꯅꯪ ꯂꯨꯍꯣꯡꯔꯕ꯭ꯔꯥ ꯅꯠꯇ꯭ꯔꯒ
ꯑ ꯑꯗꯨꯝ ꯌꯨꯝ ꯄꯥꯟꯗ꯭ꯔꯦ
ꯑꯥ
ꯑ ꯁꯤꯁꯤꯡꯒꯗ ꯁꯤꯁꯤꯡꯒ ꯎꯝ ꯍꯣꯏ ꯂꯧꯒꯤ ꯃꯍꯥꯔꯥꯅꯤ ꯇꯧꯕꯗ ꯅꯨꯡꯉꯥꯏ ꯎꯝ
ꯌꯨꯝ ꯄꯥꯂꯣꯛ ꯀꯩꯒꯤꯔꯥ
ꯈꯪꯗ꯭ꯔꯤ
ꯌꯨꯝ ꯄꯥꯜꯂꯒ ꯅꯆꯥ ꯑꯅꯤ ꯑꯍꯨꯝ ꯂꯩꯔꯤ ꯌꯥ ꯇꯕꯨ
ꯗꯤꯁ ꯌꯔꯗꯤ ꯑꯗꯨꯝ ꯌꯨꯝꯗ ꯂꯩꯔꯤꯒꯦ ꯅꯦꯛꯁ ꯌꯔꯅ ꯈꯟꯒꯦ ꯑ ꯅꯁꯦ ꯐꯖꯅ ꯂ ꯇ ꯍꯧꯧꯒꯦ ꯎꯝ ꯣꯏꯁꯤꯂ ꯑꯣ
ꯍꯣꯏ ꯍꯣꯏ ꯂꯥꯛꯀꯦ ꯂꯥꯛꯀꯦ
ꯏꯟꯚꯦꯇꯤꯁꯟ ꯀ꯭ꯔꯥꯠ ꯊꯥꯔꯛꯀꯦ
ꯑꯥ ꯍꯣꯏ ꯊꯥꯔꯛꯑꯣ ꯂꯥꯛꯀꯦ ꯂꯥꯛꯀꯦ ꯀꯦ ꯂꯥꯛꯄ ꯀꯥꯟꯗ ꯀꯩ ꯄꯤꯌꯨꯔꯥ
ꯑꯩ ꯈꯪꯗꯦ ꯑ ꯀꯩꯅꯣ ꯀꯩꯕꯥ ꯗꯤꯅꯔ ꯁꯦꯠ ꯑꯃ
ꯑ ꯍꯣꯏ ꯍꯣꯏ ꯍꯣꯏ ꯅꯪꯅ ꯑꯄꯥꯝꯕꯗꯣ ꯊꯥꯔꯛꯑꯣꯀꯣ
ꯍꯣꯏ ꯊꯔꯛꯀꯦ
ꯄꯨꯔꯛꯀꯦ
ꯍꯥꯏꯕꯗꯤ
ꯅꯣꯏ ꯕꯥꯔꯗꯦ ꯁꯦꯂꯦꯕ꯭ꯔꯦꯁꯟꯗꯨ ꯄꯨꯡ ꯀꯌꯥꯗ ꯍꯧꯗꯣꯏꯅꯣꯕ
ꯁꯤꯗ ꯉꯥꯏꯍꯥꯛꯇꯪꯗꯤ ꯉꯥꯏꯒꯦ ꯃꯄꯨꯕꯨ ꯂꯥꯛꯔꯔꯥ ꯂꯥꯛꯑꯣꯏꯗ꯭ꯔꯥ ꯉꯥꯏꯔꯒ ꯉꯥꯢꯍꯥꯛ ꯈꯤꯇꯪ ꯉꯥꯏꯔꯒ ꯊꯦꯡꯉꯗꯤ ꯑꯗꯨꯝ ꯆꯥꯊꯣꯛꯔꯅꯤ
ꯍꯣꯏ ꯑꯗꯨꯃꯥꯏꯅ ꯇꯧꯗ꯭ꯔꯗꯤ ꯎꯄꯥꯏ ꯂꯩꯇ꯭ꯔꯦ
ꯆꯦ ꯐꯖꯅꯗꯤ ꯇꯧꯅꯤꯡꯉꯦ ꯑꯗꯨ ꯑꯣꯏꯔꯁꯨ
ꯑꯥ ꯃꯄꯨꯨ ꯂꯩꯇꯕꯤꯗ ꯅꯣꯏ ꯃꯁꯥꯅ ꯇꯧꯈ꯭ꯔꯣ ꯁꯦꯂꯦꯕ꯭ꯔꯦꯠ
ꯑ ꯑꯗꯨꯅꯦ ꯃꯄꯨꯗ ꯄꯤꯛꯆꯔꯁꯒꯨꯝꯕ ꯊꯥꯔꯒꯀꯣ
ꯍꯣꯏ ꯑ ꯅꯪꯒꯤ ꯕꯥ꯭ꯔꯠꯗꯦ ꯁꯦꯂꯦꯕ꯭ꯔꯦꯠ ꯇꯧꯔꯤ ꯍꯥꯏꯅ ꯊꯥꯕꯤꯔꯣ ꯑꯥ
ꯀꯩ ꯌꯦꯟꯖꯥꯡ ꯑꯣꯏꯅ ꯆꯥꯗꯣꯏꯅꯣ ꯅꯣꯏꯗꯤ
ꯍꯥꯥ
ꯀꯩ ꯍꯟꯖꯥꯡ ꯑꯣꯏꯅ ꯆꯥꯗꯣꯏꯅꯣꯕ
ꯉꯁꯤꯗꯤ ꯌꯦꯟ ꯊꯣꯡꯗꯣꯏꯅꯦ ꯕꯥ꯭ꯔꯠꯗꯦꯒꯤ ꯑꯁ ꯑꯩꯈꯣꯏ ꯑꯩꯈꯣꯏꯅꯅꯦ ꯂꯩꯌꯦ ꯃꯥꯅ ꯊꯣꯡꯔꯝꯅꯤ
ꯑ ꯆꯥ ꯅꯨꯡꯉꯥꯏꯔꯦ ꯑꯗꯨꯗꯤ
ꯍꯣꯏ ꯅꯨꯡꯉꯥꯏꯌꯦ ꯑꯩꯈꯣꯏꯅꯅꯦ ꯂꯩꯕ ꯀꯥꯟꯗꯗꯤ ꯑꯁ ꯊꯕꯛ ꯂꯣꯏ ꯃꯥꯟꯅ ꯇꯧꯔꯝꯃꯦ ꯌꯨꯝꯒꯤ ꯊꯕꯛꯗꯤ
ꯅꯨꯡꯉꯥꯢꯌꯦ ꯌꯥꯝꯅ
ꯁꯨ ꯌꯥꯝꯅ ꯀꯣꯝꯃꯦꯕ
ꯎꯝ ꯍꯣꯏ ꯃꯥꯅꯤ ꯆꯨꯝꯃꯤ
ꯃꯥ ꯂꯩꯇ꯭ꯔꯗꯤ ꯑꯩꯈꯣꯏꯗꯤ ꯌꯥꯝ ꯋꯥꯔꯅꯤ ꯍꯥꯏꯕꯗꯤ ꯁ꯭ꯀꯨꯜꯁꯨ ꯆꯠꯂꯤ ꯊꯕꯛꯁꯨ ꯇꯧꯏ
ꯑꯥꯎ ꯃꯥꯅꯦ ꯃꯥꯅꯦ ꯆꯨꯝꯃꯤ ꯆꯨꯝꯃꯤ ꯋꯥꯒꯅꯤ
ꯍꯣꯏ ꯍꯜꯂꯛꯄ ꯀꯥꯟꯗꯗꯤ ꯄꯨꯡ ꯇꯔꯨꯛ ꯇꯔꯦꯠꯇ ꯑꯗꯨꯝ ꯊꯦꯡ ꯊꯦꯡꯅ ꯍꯜꯂꯛꯑꯦꯕ
ꯑꯁ ꯌꯥꯝ ꯋꯥꯅꯦ ꯑꯗꯨꯗꯤ
ꯑꯗꯨꯒꯤ
ꯑ ꯂꯩꯇꯦꯗ ꯑꯩꯈꯣꯏ ꯑꯩꯈꯣꯏ ꯕꯥꯕꯥꯒ ꯑꯩꯈꯣꯏ ꯕꯥꯕꯥꯒ ꯃꯣꯏꯗꯤ ꯑꯗꯨꯝ ꯈꯨꯟꯗ ꯂꯩꯔꯤ
ꯑꯆꯥ
ꯐꯦꯃꯤꯂꯤꯒ ꯂꯩꯇ꯭ꯔꯗꯤ ꯋꯥꯒꯅꯤ ꯅꯪꯁꯨ
ꯍꯣꯏ ꯑꯥꯎ ꯍꯣꯏ ꯑꯥꯎ ꯑꯗꯨꯅꯦ ꯉꯥꯏꯍꯥꯛꯇꯪ ꯋꯥꯔꯒ
ꯍꯣꯏ ꯇꯥꯏꯝꯗ ꯅꯨꯡꯉꯥꯏꯒꯗꯕ ꯎꯝ ꯎꯝ ꯎꯝ ꯐꯪꯗ ꯍꯣꯏ
ꯇꯝꯕ ꯉꯝꯗ꯭ꯔꯦ
ꯁ ꯂꯔꯤ ꯇꯝꯕꯁꯨ ꯋꯥꯕꯅꯦ
ꯑꯥ
ꯏꯁꯇ꯭ꯔꯦꯁꯀ ꯄ꯭ꯔꯦꯁꯔꯒ ꯑꯁ ꯊꯤꯅ ꯋꯥꯕꯅꯦ
ꯑꯦꯁꯥꯏꯟꯃꯦꯟ ꯑꯦꯁꯥꯏꯟꯃꯦꯟꯒꯀꯣ
ꯑꯂꯦ ꯍꯣꯏ ꯎꯝ ꯇꯧꯔꯝꯃꯅꯤ ꯅꯪꯗꯤ ꯀꯩꯅꯣ ꯌꯦꯡꯕ꯭ꯔꯣ ꯐꯨꯠꯕꯣꯜ ꯌꯦꯡꯕ꯭ꯔꯣ
ꯍ ꯌꯦꯡꯉꯦ ꯄꯥꯛ ꯂꯣꯏꯅꯗꯤ ꯌꯦꯡꯗꯦ ꯑꯗꯨ ꯑꯣꯏꯔꯁꯨ ꯕ꯭ꯔꯥꯖꯤꯜꯒꯤ ꯊꯣꯛꯄ ꯅꯨꯃꯤꯠ ꯈꯛꯇ ꯕ꯭ꯔꯥꯖꯤꯜꯒꯤ ꯕꯤꯛ ꯐ꯭ꯔꯦꯟꯁꯅꯦ
ꯑꯥ ꯐꯔꯦ ꯐꯔꯦ ꯑꯗꯨꯅ
ꯅꯪꯗꯤꯦ
ꯑꯩꯗꯤ ꯎ ꯀꯩꯅꯣ ꯐꯨꯠꯕꯣꯜꯗꯤ ꯌꯦꯡꯗꯌꯦ ꯑꯗꯨꯕꯨ ꯁꯣꯔꯠꯁꯀꯨꯝꯕꯗ ꯔꯤꯜꯁꯀꯨꯝꯕꯗ ꯑꯗꯨꯝ ꯌꯦꯡꯉꯦ
ꯑꯣ
ꯎ ꯍꯧꯖꯤꯛꯀꯥꯟ ꯂꯧ ꯆꯠꯂꯤꯕꯅꯤꯅ ꯐꯨꯠꯕꯣꯜ ꯌꯦꯡꯕ ꯁꯪꯗꯦ ꯋꯥꯕꯒꯤ ꯇꯨꯝꯃꯦ
ꯍꯣꯏ ꯍꯣꯏ ꯍꯣꯏ ꯍꯣꯏ ꯑꯗꯨꯝ ꯑꯣꯏꯒꯅꯤ ꯎꯝ ꯌꯥꯝ ꯋꯥꯔꯝꯒꯅꯤ
ꯍꯣꯏ ꯋꯥꯏ ꯑꯁ ꯃꯤꯁꯤ ꯅꯨꯡꯉꯥꯏꯕꯁꯨ ꯅꯨꯡꯉꯥꯏ ꯑꯗꯨꯕꯨ ꯋꯥꯕꯅ ꯍꯦꯜꯂꯦ
ꯍ ꯍꯣꯏ ꯍꯣꯏ ꯃꯤꯅ ꯄꯨꯟꯅ ꯂꯩꯕ ꯀꯥꯟꯗꯗꯤ ꯅꯨꯡꯉꯥꯏꯔꯝꯒꯅꯤ ꯑꯗꯨꯒ ꯂꯥꯏꯇ ꯄ ꯀꯥꯟꯗꯗꯤ ꯑ
ꯍꯣꯏ ꯃꯥ ꯅꯣꯏꯗꯤ ꯂꯧꯒꯨꯝꯕ ꯇꯧꯗ꯭ꯔꯣ
ꯍꯣꯏ ꯑꯩꯈꯣꯏꯗꯤ ꯇꯧꯗꯦ
ꯑꯥ ꯑꯩꯈꯣꯏꯒꯤꯗꯤ ꯂꯥꯛꯑꯣ ꯅꯦꯛꯁ ꯇꯥꯏꯝ
ꯍꯣꯏ ꯍꯣꯏ ꯂꯥꯛꯀꯦ ꯂꯥꯛꯀꯦ
ꯅꯨꯡꯉꯥꯏꯕꯅꯦ ꯁꯤꯒꯨꯝꯕꯁꯨ ꯑꯦꯛꯁꯄꯤꯔꯤꯌꯦꯟꯁꯅꯤ
ꯑꯥꯎ ꯑꯗꯨꯅꯦ
ꯄꯨꯟꯅ ꯇꯧꯃꯤꯟꯅꯁꯦ
ꯍꯣꯏ ꯂꯥꯎꯇꯥꯏꯕꯒꯨꯝꯕꯗꯣ ꯅꯣꯏꯅꯦ ꯇꯥꯛꯄꯤꯔꯣ
ꯍꯣꯏ ꯇꯥꯛꯄꯤꯒꯦ ꯑ ꯌꯥꯝ ꯂꯥꯏꯕꯅꯦ ꯗꯤꯐꯤꯀꯜꯠ ꯑꯣꯏꯗꯦ
ꯑꯥ ꯑꯥ ꯍꯣꯏ ꯍꯣꯏ ꯂꯥꯛꯀꯦ ꯂꯥꯛꯀꯦ ꯅꯣꯡꯃ
ꯑꯣ ꯇꯨꯃꯤꯟꯅꯔꯒ ꯊꯕꯛꯁꯨ ꯇꯧꯃꯤꯟꯅꯁꯦ
ꯑ
ꯇꯥꯥꯃꯤꯤꯟꯁꯦ
ꯍꯣꯏ ꯍꯣꯏ ꯑꯗꯨꯅꯦ
ꯎꯝ ꯅꯪ ꯀꯩꯅꯣ ꯅꯣꯏ ꯁꯨꯇꯤ ꯐꯪꯕ ꯀꯥꯟꯗ ꯅꯠꯇ꯭ꯔꯒ ꯐ꯭ꯔꯤ ꯑꯣꯏꯕꯀꯥꯟꯗ ꯍꯥꯏꯔꯛꯑꯣ
ꯍꯣꯏ ꯍꯣꯏ ꯍꯦꯔꯀꯦ
ꯎꯝ ꯑꯩ ꯑꯁꯤꯗꯒꯤ ꯑꯦꯔꯦꯟꯖ ꯇꯧꯕꯤꯒꯦꯕ
ꯍꯣꯏ ꯍꯣꯏ
ꯎꯝ ꯁꯨꯇꯤ ꯂ ꯏꯇ ꯄ
ꯍꯣꯏ ꯍꯟꯗꯛꯤꯀꯣ ꯑꯁ ꯀꯔꯤꯒꯤꯔꯥ ꯖꯤꯁꯨ ꯁꯨꯛꯂꯩ ꯂꯩꯇꯦ ꯑꯩꯈꯣꯏꯒꯤꯁꯦ
ꯑꯁ ꯋꯥꯒꯅꯤꯁꯦꯡꯕ
ꯎꯝ ꯁꯨꯇꯤꯗꯤ ꯄꯥꯝꯕ ꯑꯗꯨꯒ
ꯑ ꯍꯣꯏ
ꯎꯝ ꯁꯨꯇꯤ ꯂꯩꯕ ꯀꯥꯟꯗ ꯍꯥꯏꯔꯛꯑꯣ ꯇꯧꯔꯛꯀꯦ
ꯑꯥꯎ ꯍꯣꯏ ꯍꯣꯏ ꯍꯥꯏꯔꯛꯀꯦ
ꯎꯝ ꯍꯧꯖꯤꯛꯇꯤ ꯑꯗꯨꯝ ꯂꯩꯗꯣꯏꯔꯥ ꯀꯔꯤ ꯇꯧꯗꯣꯏꯅꯣ
ꯍꯣꯏ ꯑꯗꯨꯝ ꯂꯩꯗꯣꯏꯅꯦ
ꯅꯣꯏ ꯕꯔꯗꯦ ꯅꯨꯄꯤꯗꯨ ꯂꯥꯛꯇ꯭ꯔꯤꯕꯣ ꯍꯧꯖꯤꯛꯁꯨ
ꯍꯣꯏ ꯂꯥꯛꯇ꯭ꯔꯤꯌꯦ ꯀꯩꯀꯥꯅ ꯂꯥꯛꯅꯤ ꯍꯥꯏꯔꯦ
ꯑꯁ ꯔꯥꯅꯤ ꯍꯦꯅꯁꯨ
ꯃꯥꯁꯨ ꯍꯥꯏꯔꯛꯇꯦ
ꯑꯣ
ꯀꯃꯥꯏꯅ ꯇꯧꯗꯣꯏꯔꯣ ꯈꯪꯗꯦ